ꯍꯜꯂꯣ
ꯇꯥꯕ꯭ꯔꯣ
ꯇꯥꯏꯌꯦ ꯇꯥꯏꯌꯦ
ꯆꯥꯛ ꯆꯥꯔꯦ
ꯀꯥꯏꯗꯩꯅꯣ ꯊꯣꯡꯗ꯭ꯔꯤꯌꯦ
ꯏꯁ ꯊꯦꯡꯏꯍꯦ ꯕꯥꯔꯣꯗ ꯆꯥꯅꯤ ꯑꯗꯨꯗꯤ
ꯕꯥꯔꯣꯗ ꯅꯠꯇꯦ ꯑꯅꯤꯗ ꯑꯍꯨꯝꯗ
ꯎꯝ ꯁꯤ ꯃꯐꯝꯖꯦ ꯑꯗꯨꯝ ꯅꯥꯜꯂꯤꯅꯦ ꯅꯨꯃꯤꯗꯥꯡꯗꯗꯤ
ꯍꯥ
ꯑꯗꯨꯗꯤ ꯅꯨꯡꯗꯥꯡꯗꯗꯤ ꯑꯃꯨꯛꯀ ꯌꯥꯝ ꯊꯦꯡꯅ ꯆꯥꯅꯤꯕ ꯑꯃꯨꯛꯀ
ꯅꯨꯡꯗꯥꯡꯗꯁꯨ ꯊꯦꯡꯉꯤꯗꯨꯗꯤ
ꯕꯣꯜ ꯌꯦꯡꯕ꯭ꯔ ꯉꯁꯥꯏꯒꯤ ꯕꯣꯜ ꯌꯦꯡꯕ꯭ꯔꯣ ꯉꯁꯥꯏꯒꯤ ꯃꯦꯠꯁꯇꯣ
ꯌꯦꯡꯗꯦ ꯔꯣꯅꯥꯜꯗꯣꯅ ꯉꯝꯃꯗꯥꯏꯅ
ꯍꯣꯏ
ꯗꯨꯕꯨꯗꯤ ꯅꯣꯡꯉꯥꯜꯂꯀꯥꯟꯗ ꯑꯗꯨꯝ ꯈꯪꯗꯣ ꯂꯩꯔꯗꯨꯕꯨ ꯌꯦꯡꯉ ꯀꯩꯗꯧꯗꯣꯔꯤꯒꯦ
ꯑꯩ ꯌꯦꯡꯕꯅꯦ ꯉꯁꯥꯏ ꯑꯁ ꯋꯥꯔꯦ ꯇꯨꯝꯅꯤꯒ꯭ꯔꯦ ꯑꯃꯨꯛꯀ
ꯑꯁ ꯅꯪ ꯌꯥꯝ ꯀꯜꯂꯤꯅꯦꯀꯣ ꯑꯗꯨꯗꯤ ꯄꯨꯡ ꯀꯌꯥꯗ ꯇꯨꯝꯒꯦ ꯉꯔꯥꯡꯗꯤ
ꯉꯁꯤꯗꯤ ꯍꯌꯦꯡ ꯊꯦꯡ ꯇꯨꯝꯒꯅꯤꯗ ꯅꯨꯡꯗꯥꯡꯗꯤ ꯊꯦꯡ ꯇꯨꯝꯃꯤ
ꯀꯌꯥꯗ
ꯄꯨꯡ ꯑꯅꯤ ꯑꯅꯤꯗ ꯇꯨꯝꯃꯦ ꯗꯨꯃ ꯉꯁꯥꯏ
ꯑꯩꯖꯨ ꯉꯔꯥꯡꯗꯤ ꯉꯟꯅ ꯇꯨꯝꯃꯦ ꯌꯥꯝ ꯋꯥꯃꯟꯈꯤꯗꯅꯀꯣ
ꯎꯝ
ꯀꯣꯜ ꯇꯧꯕꯒꯤ ꯑꯦ
ꯀꯣꯜ ꯇꯧꯕꯤꯒꯤ ꯋꯥꯕ
ꯅꯠꯇꯦ ꯐꯥꯒꯤ ꯇꯧꯕꯅꯤꯗ
ꯀꯣꯜ ꯇꯧꯕꯤ ꯑꯣꯏꯔꯝꯒꯅꯤ ꯊꯕꯛꯇꯤ ꯆꯠꯇꯕ ꯃꯥꯜꯂꯦ ꯉꯔꯥꯡ ꯅꯪ
ꯆꯠꯇꯦ
ꯆꯠꯂꯦ ꯉꯔꯥꯡ ꯑꯩꯈꯣꯏꯒꯤ ꯎꯁꯣꯞ ꯂꯩ ꯍꯥꯏꯕꯗꯣ
ꯑꯣ
ꯗꯨꯏ ꯉꯟꯅ ꯍꯧꯒꯠꯄ ꯍꯥꯏꯇꯥꯔꯦ
ꯉꯁꯤꯗꯤ ꯆꯠꯅꯣꯏ
ꯉꯔꯥꯡ ꯎꯁ ꯀꯩꯕ
ꯉꯁꯤꯗꯤ ꯆꯠꯀꯗ꯭ꯔꯣ
ꯉꯁꯤꯗꯤ ꯆꯠꯂꯣꯏ
ꯎꯝ
ꯀꯩꯗꯧꯔꯤꯅꯣ
ꯐꯃꯨꯡꯗ ꯍꯤꯞꯄꯤꯌꯦꯗ ꯑꯩꯁꯨ
ꯆꯥꯛ ꯆꯥꯔꯕꯣ
ꯆꯥꯈ꯭ꯔꯦ
ꯁꯤ ꯌꯥꯝ ꯉꯜꯂꯤꯅꯦ ꯄꯨꯡ ꯀꯌꯥꯗꯩ ꯊꯣꯡꯒꯦ ꯅꯪꯅ ꯊꯣꯡꯉꯤꯔꯣ
ꯅꯠꯇꯦ ꯑꯩꯈꯣꯏ ꯋꯥꯔꯗꯟꯅ ꯍꯣꯁꯇꯦꯜꯗ ꯂꯩꯕꯅꯤꯅ
ꯑꯣ ꯑꯣ
ꯎꯝ ꯆꯥꯛꯇꯤ ꯄꯨꯡ ꯅꯤꯄꯥꯟ ꯃꯥꯄꯟꯗ ꯂꯣꯏꯈ꯭ꯔꯦ
ꯌꯥꯝ ꯅꯨꯡꯉꯥꯏꯖꯥꯅꯤꯅꯦ ꯑꯗꯨꯗꯤ
ꯎꯝ
ꯀꯩꯗꯧꯒꯅꯤ ꯈꯪꯗ꯭ꯔꯦꯗ
ꯎꯝ ꯎꯍꯨꯝ ꯉꯔꯥꯡꯗꯤ ꯋꯥꯔꯤ ꯈꯔ ꯌꯥꯝ ꯁꯥꯕ꯭ꯔꯣ ꯅꯪ ꯑꯟꯇꯣꯞꯄ ꯃꯤꯒ
ꯍꯥ
ꯃꯤ ꯑꯇꯣꯛꯞꯄꯒ ꯋꯥꯔꯤ ꯈꯔ ꯌꯥꯝ ꯁꯥꯕ꯭ꯔꯣ ꯉꯔꯥꯡꯗꯤ
ꯁꯥꯗꯦꯗ
ꯑꯗꯦ
ꯎꯝ ꯃꯤꯔꯦꯝ ꯑꯁꯦꯡꯕꯅꯦ ꯄꯤꯌꯣꯔ
ꯍ
ꯃꯤꯔꯦꯝ ꯑꯁꯦꯡꯕꯅꯦꯕ ꯃꯤꯔꯦꯝ ꯑꯁꯦꯡꯕꯅꯦ ꯍꯥꯕ
ꯑꯔꯦ ꯚꯥꯏ ꯌꯥꯔꯦ ꯅꯪ ꯄꯛꯇꯕꯗꯣ ꯇꯧꯔꯛꯑꯅꯤ ꯅꯪꯒꯤ
ꯇꯧꯋꯤꯀꯣ ꯃꯤꯗꯤ
ꯎꯝ ꯀꯩ ꯀꯩ ꯃꯊꯦꯜ ꯊꯣꯡꯉ ꯊꯣꯡꯗꯣꯏꯅꯣ ꯉꯁꯤꯝꯗꯤ
ꯏꯔꯣꯟ ꯗꯣꯏꯅꯦ ꯀꯩꯅꯣ ꯇꯥꯔꯀꯥꯟꯗ ꯑꯣꯏꯅ ꯊꯣꯡꯑꯒꯦ ꯏꯂꯚꯦꯟ ꯇꯥꯔ ꯀꯥꯟꯗ ꯑꯣꯏ
ꯅꯪꯂ ꯊꯣꯡꯒꯦ ꯊꯣꯡꯗꯣꯏꯔꯣ
ꯍꯣꯡꯗꯣꯏꯅꯤ
ꯉꯥ ꯊꯣꯡꯕꯁꯦ ꯍꯥꯎꯕꯣꯅꯦ
ꯍꯥ
ꯍꯥꯎꯕ꯭ꯔꯣ ꯅꯪꯅ ꯊꯣꯡꯕꯁꯦ
ꯁꯤ ꯍꯥꯎꯒ꯭ꯔꯖꯟꯅꯦꯍꯦ
ꯑꯗꯨꯗꯤ ꯇꯣꯁ ꯆꯅꯤꯡꯉꯦꯕ
ꯇꯥꯡꯒꯥꯗꯝꯅꯦ ꯇꯥꯡꯒꯥꯗꯝ
ꯑꯁ ꯊꯧꯔꯤꯅꯤꯅꯦ ꯅꯪꯅ ꯇꯧꯕ ꯗꯥꯎ
ꯀꯔꯦ
ꯀꯦꯁ ꯇꯧꯅꯤꯡꯉꯦ ꯍꯥꯏꯝꯅꯤꯗ ꯅꯪꯅ ꯊꯣꯡꯕ ꯏꯟꯖꯥꯡ
ꯇꯥꯗꯦ
ꯌꯥꯔꯦ ꯇꯗ꯭ꯔꯖꯨ
ꯑꯦ ꯇꯥꯟꯅꯕꯗꯤ ꯍꯥꯏꯕ ꯐꯩꯗ
ꯋꯥꯏꯌꯦꯕ ꯉꯔꯥꯡ ꯌꯣꯠ ꯈ꯭ꯔ ꯀꯟꯅ ꯁꯥꯟꯅꯔꯨꯕꯩ ꯋꯥꯔꯦ ꯆꯡ
ꯀꯩꯌꯣꯠ
ꯖꯤꯝ ꯈꯨꯨꯠ ꯀꯁꯦ ꯌꯥꯗ꯭ꯔꯦ ꯅꯔꯦꯔ ꯑꯣ
ꯅꯨꯡꯉꯥꯏꯇꯦꯗ꯫ ꯈꯔ ꯐꯖꯅꯤꯡꯉꯗꯤ ꯈꯔ ꯈꯥꯡ ꯇꯥꯔꯦ ꯇꯧꯕꯗꯣ꯫
ꯐꯖꯅꯤꯡꯉꯥꯏ ꯇꯧꯕꯕꯨ ꯍꯛꯆꯥꯡ ꯁꯣꯛꯈ꯭ꯔꯦꯗ꯫
ꯀꯩꯒꯤ ꯁꯣꯛꯄꯔꯣ ꯗꯨꯖꯨ ꯫
ꯎꯝ ꯌꯥꯝ ꯂꯨꯝꯅ ꯊꯥꯡꯉꯗꯤ ꯁꯣꯛꯄꯅꯤ꯫
ꯇꯥꯗꯦ
ꯑꯩꯒꯤ ꯃꯈꯣꯟꯗ ꯈꯤꯇꯪ ꯇꯥ
ꯏꯃꯥꯏ ꯃꯩ ꯑ ꯃꯈꯣꯜ ꯑꯝ ꯊꯣꯛꯂꯦ
ꯇꯥꯔꯕꯣ ꯍꯨꯖꯤꯛꯇꯤ
ꯇꯥꯔꯦ ꯇꯥ
ꯅꯪ ꯐꯣꯇꯣ ꯊꯔꯛꯑꯣꯅꯦ ꯋꯥꯠꯆꯦꯞꯇ
ꯍꯣꯏ ꯄꯔꯁꯅꯦꯜ ꯑꯣꯏꯔꯦ
ꯅꯡꯒꯤꯁꯨ ꯄꯔꯁꯅꯦꯜ ꯉꯥꯛꯇ ꯊꯥꯕꯔꯣ ꯁꯥꯛꯃꯥꯏ ꯈꯪꯅꯁꯦ ꯇꯧꯕꯅꯦ꯫ ꯑꯗꯨꯗꯤ ꯌꯥꯏꯗꯅ ꯗꯨꯝ ꯊꯥꯔꯛꯑꯣ ꯍꯣꯔꯦꯟ
ꯀꯩ ꯃꯊꯦꯟ ꯆꯥꯔꯒꯦ?
ꯀꯩꯅꯣ ꯎꯝ ꯆꯅꯥ꯫
ꯀꯩꯆꯅꯥ꯫
ꯎꯝ ꯆꯅꯥꯗꯣ꯫ ꯆꯟꯅꯥꯒ ꯍꯋꯥꯏ ꯗꯥꯜ ꯍꯥꯎꯇꯦꯗ ꯀꯩꯁꯨ ꯍꯥꯎꯕ ꯅꯠꯇꯦꯗ
ꯀꯔꯤꯒꯤ
ꯗꯥꯜꯒꯤ ꯑꯦ ꯀꯩꯅꯣ꯫ ꯍꯣꯁꯇꯦꯜꯒꯤ ꯏꯟꯖꯥꯥꯡꯕꯨ ꯍꯥꯎꯒꯗ꯭ꯔꯣꯅꯦ?
ꯀꯩꯒꯤ ꯍꯥꯥꯎꯇꯕꯔ꯭ꯅꯦ꯫
ꯍꯥꯎꯇꯔ꯭ꯦ꯫
ꯍꯥꯎꯕꯅꯦ꯫
ꯅꯪ ꯇꯨꯝꯅꯤꯡꯕ ꯃꯥꯜꯂꯦꯗ ꯑꯩ ꯑꯁꯨ ꯇꯨꯝꯅꯤꯡ ꯑꯩ ꯇꯨꯝꯅꯤꯡꯕ꯭ꯔꯥ ꯅꯪꯅ ꯍꯦꯟꯅ ꯇꯨꯝꯅꯤꯡꯕ ꯃꯥꯜꯂꯦꯗ꯫
ꯇꯨꯝꯅꯤꯡꯗꯦꯗ ꯑꯩꯗꯤ ꯍꯧꯒꯠꯂꯛꯄꯗ ꯉꯥꯏꯔꯤ ꯀꯩꯅꯣ꯫ ꯍꯎꯒꯠꯂꯛꯄꯗ ꯉꯥꯏꯔꯤ꯫ ꯌꯦ ꯑꯗꯨꯅꯅꯦ꯫
ꯎꯝ ꯅꯪ ꯅꯁꯛ ꯅꯁꯛ ꯐꯖꯔꯝꯕꯔꯣ? ꯅꯁꯛ ꯐꯖꯔꯝꯗꯧ ꯃꯥꯜꯂꯗꯤ ꯐꯣꯇꯣ ꯊꯥꯔꯛꯑꯣ ꯍꯥꯏꯝꯅꯤ ꯫
ꯃꯥ ꯐ ꯃꯥꯜꯂꯨꯅꯣ ꯎꯝ ꯫
ꯀꯩꯅꯣ ꯇꯧꯇꯦ꯫ ꯑꯥꯏ ꯃꯥꯥꯟꯗꯔꯦ ꯃꯥꯥꯟꯗꯦ ꯃꯜꯂꯨꯅꯨ꯫
ꯗꯨ ꯊꯥꯔꯛꯄꯗꯤ ꯌꯥꯏꯗꯅ꯫ ꯍꯥꯏꯗꯤ ꯀꯣꯟꯅ ꯂꯝꯕꯤ ꯂꯝꯍꯥꯡ ꯊꯦꯡꯅꯔꯁꯨ ꯍꯪꯅꯕ ꯌꯥꯏꯗꯅ ꯑꯈꯪ ꯊꯤꯟꯕ꯭ꯔꯣ ꯅꯇ꯭ꯔꯣ ꯑꯩꯅ ꯍꯥꯏꯁꯦ
ꯃꯥꯅꯦ ꯃꯥꯅꯦ
ꯏꯆꯝ ꯆꯝꯅ ꯊꯥꯔꯛꯑꯣ ꯍꯥꯏꯕꯅꯤꯗ
ꯑꯣ ꯎꯝ ꯎꯝ
ꯅꯣꯏꯒꯤ ꯎꯌꯦꯟ ꯀꯩꯀꯩ ꯍꯧꯕ ꯃꯇꯝꯗꯣ ꯀꯩ ꯃꯇꯝꯗꯅꯦꯕ
ꯎꯌꯦꯟ ꯍꯥꯏꯁꯦ ꯀꯩꯅꯣ ꯑꯩ ꯈꯪꯗꯦ
ꯎꯌꯦꯟ ꯍꯥꯏꯕ꯭ꯔꯣ ꯈꯪꯗ꯭ꯔꯦ ꯃꯁꯔꯨꯝꯗꯣ
ꯑꯣ ꯎꯌꯦꯟ ꯍꯥꯏꯕ꯭ꯔꯥ ꯑꯗꯣ
ꯍꯥꯏꯗꯦ ꯈꯪꯗꯦ ꯑꯩꯖꯨꯀꯥꯎ ꯑꯥꯍꯑꯥꯍ ꯎꯌꯦꯟ ꯈꯪꯗꯦ
ꯑꯗꯨꯗꯤ ꯍꯧꯖꯤꯛ ꯃꯇꯝꯅꯤ ꯀꯩꯅꯣ ꯍꯧꯖꯤꯛ ꯐꯪꯕ ꯃꯇꯝꯅꯤ ꯀꯩꯅꯣ
ꯀꯃꯥꯏꯅ ꯈꯪꯒꯦ
ꯑꯗꯨꯝ ꯈꯪꯉꯤꯗ ꯁꯤꯒꯤ ꯁꯤꯖꯟꯗ ꯑꯗꯨꯝ ꯍꯧꯋꯤꯗ ꯆꯍꯤ ꯈꯨꯗꯤꯡ
ꯍꯥꯏꯗꯤ ꯅꯣꯡ ꯇꯥꯕ ꯃꯇꯝ ꯑꯣꯏꯕ꯭ꯔꯥ ꯑꯗꯒꯤ
ꯍꯣꯏ ꯅꯣꯡ ꯇꯥꯕ ꯃꯇꯝꯗꯀꯣ ꯅꯣꯡ ꯇꯥꯕꯗ꯭ꯔꯗꯤ ꯍꯧꯗꯦ ꯅꯣꯡ ꯇꯥꯔꯒ ꯂꯦꯞꯈꯤꯕꯗꯣ
ꯑꯥ
ꯑꯗꯨꯗ ꯍꯧꯕ ꯑꯗꯨꯁꯨ ꯅꯨꯃꯤꯠ ꯑꯃ ꯑꯅꯤ ꯗꯤ ꯍꯦꯟꯅ ꯀꯨꯏꯅ ꯍꯧꯋꯦ ꯑꯗꯨꯗ ꯂꯧ ꯍꯧꯒꯗꯧꯕ ꯅꯠꯇ꯭ꯔꯗꯤ ꯃꯥꯥꯡꯈ꯭ꯔꯦ
ꯁꯤꯗꯨꯒꯦꯕ
ꯎꯝ
ꯑꯗꯨꯏ ꯅꯣꯡ ꯅꯨ ꯅꯣꯡ ꯇꯥꯕ ꯍꯥꯏꯁꯦ ꯉꯔꯥꯡ ꯇꯥꯔꯒ ꯍꯌꯦꯡꯒꯨꯝꯕ ꯑꯗꯨꯝ ꯆꯠꯄ ꯌꯥꯔꯦ
ꯌꯦꯁ ꯍꯌꯦꯡꯒꯨꯝꯕ ꯑꯗꯨꯝ ꯆꯠꯄ ꯌꯥꯔꯦ
ꯑꯣ ꯆꯣꯠꯁꯤꯜꯂꯀꯥꯟꯗ ꯍꯧꯔꯤꯅꯦꯕ ꯄꯣꯠꯁꯦ
ꯃꯥꯅꯤ ꯃꯥꯅꯤ
ꯑꯣ ꯑꯗꯨꯗꯤ ꯀꯥꯛꯐꯩ ꯈꯔꯗꯤ ꯅꯞꯇꯥꯥꯔꯦꯅꯦ
ꯑ ꯚꯤꯗꯤꯑꯣ ꯀꯣꯜ ꯇꯧꯕ ꯌꯥꯔꯗꯤ ꯅꯨꯡꯉꯥꯏꯅꯤ ꯁꯤꯒꯤꯁꯦ
ꯑ ꯀꯩꯒꯤ ꯅꯨꯡꯉꯥꯏꯇꯦ ꯑꯩꯗꯤ
ꯈꯍꯦ ꯎꯝ ꯑꯩꯗꯤ ꯚꯤꯗꯤꯑꯣ ꯀꯣꯜ ꯇꯧꯅꯤꯡꯉꯤ
ꯂꯥꯎꯠ ꯁ꯭ꯄꯤꯀꯔꯁꯨ ꯊꯥꯕ ꯌꯥꯗꯦ ꯃꯨꯠꯁꯨ ꯊꯝꯕ ꯌꯥꯗꯦ ꯀꯟꯐ꯭ꯔꯦꯟꯁꯁꯨ ꯄꯤꯕ ꯌꯥꯗꯦ
ꯚꯤꯗꯤꯑꯣ ꯀꯣꯜ ꯇꯧꯔꯛꯀꯦ
ꯁꯤꯅ ꯍꯦꯟꯅ ꯅꯨꯡꯉꯥꯏ ꯌꯥꯝ ꯊꯤꯅ ꯑꯗꯨꯒ ꯀꯩ ꯍꯥꯏꯕ ꯑꯩꯅ ꯍꯪꯒꯦ ꯇꯧꯔꯝꯕꯗꯣ ꯅꯣꯏꯒꯤ ꯑꯃ ꯁꯤꯡꯖꯨꯒ ꯌꯥꯝ ꯆꯥꯕ ꯃꯅꯥ ꯑꯃ ꯂꯩꯥꯅꯦ ꯀꯩ ꯃꯃꯤꯡꯅꯣꯗꯤ ꯈꯪ ꯁꯤꯡꯖꯨ ꯍꯣꯏ
ꯀꯔꯤ ꯑꯣꯏꯕꯖꯥꯠꯅꯣꯅꯦ
ꯃꯆꯥ ꯃꯆꯥꯅꯤꯅꯦ ꯌꯥꯝ ꯍꯥꯎꯋꯦ ꯍꯥꯏꯕ
ꯅꯤꯝ ꯇꯨꯜꯁꯤ ꯅꯤꯝ ꯅꯤꯝ ꯗꯤ ꯅꯤꯝ ꯍꯥꯏꯕꯗꯨꯔꯣ
ꯅꯤꯝ ꯍꯥꯏꯗꯤ ꯑꯈꯥꯕ꯭ꯔꯣ
ꯑꯗꯨ ꯃꯅꯝꯗꯨ ꯀꯩꯅꯣ ꯌꯥꯝ ꯐ꯭ꯔꯦꯁ ꯑꯣꯏꯕꯗꯣ
ꯈꯪꯗꯦ ꯑꯩ ꯆꯥꯗꯤ ꯆꯥꯗ꯭ꯔꯤꯕꯀꯣ ꯑꯗꯨꯗ ꯀꯩꯅꯣ ꯍꯥꯏꯗꯤ ꯌꯥꯝ ꯍꯥꯎꯋꯦ ꯍꯥꯏꯕ ꯃꯤꯅ ꯆꯥꯕꯗ ꯃꯣꯏ ꯃꯇꯝꯁꯨ ꯂꯩ ꯍꯥꯏꯌꯦꯕꯀꯣ ꯍꯥꯏꯗꯤ
ꯇꯨꯃꯪꯈꯥ
ꯅꯠꯇꯦꯍꯥꯏ
ꯑꯗꯨꯗꯤ ꯀꯩꯅꯣ ꯍꯣꯏ ꯑꯗꯨ ꯍꯥꯎꯋꯦꯅ ꯁꯤꯡꯖꯨꯗ ꯑꯁ ꯆꯥꯅꯤꯡꯉꯦꯗ ꯍꯧꯖꯤꯛ
ꯎ ꯋꯦꯛ ꯆꯥꯗꯤ ꯆꯥꯅꯤꯡꯗ꯭ꯔꯦ ꯑꯗꯨ
ꯑꯣ ꯑꯗꯨꯛ ꯍꯥꯎꯕ ꯆꯥꯅꯤꯡꯗꯦꯅꯦ
ꯑꯁ ꯑꯈꯥꯕꯗꯣ
ꯎꯝ
ꯎꯪ ꯑꯈꯥꯕ ꯑꯩ ꯆꯥꯅꯤꯡꯗꯦ ꯆꯥꯅꯤꯡꯗꯦ
ꯑꯪꯗꯤ ꯆꯥꯅꯤꯡꯉꯦꯍꯦ
ꯀꯩꯅꯣ ꯑꯁ ꯑꯃ ꯃꯇꯣꯟꯗꯣ ꯈꯤꯇꯪꯒ ꯍꯦꯛꯇꯣꯏꯅꯦ ꯍꯥꯏꯌꯦꯕꯀꯣ ꯃꯅꯥ ꯑꯇꯩ ꯅꯠꯇꯕꯤꯗ ꯃꯇꯣꯟ ꯈꯤꯇꯪ ꯈꯤꯇꯪ ꯆꯣꯡꯈꯠꯂꯛꯄ ꯍꯥꯏꯌꯦꯕꯀꯣ ꯑꯗꯨꯗ ꯍꯦꯛꯇꯣꯏꯅꯦ ꯍꯥꯏꯕ
ꯀꯔꯤ ꯑꯣꯏꯕ ꯆꯥꯠꯂꯅꯦ ꯅꯪꯒꯤꯗꯨꯕꯨ ꯈꯪꯗꯦꯗ
ꯑꯃ ꯕ꯭ꯂꯣꯛ ꯑꯝ ꯂꯩꯕꯗꯣ ꯆꯤꯡꯒꯤ ꯏꯆꯜꯅ ꯑꯃ
ꯌꯥꯝ ꯆꯥꯟꯅꯕ꯭ꯔꯣꯕ
ꯃꯥꯅ ꯆꯥꯕꯅꯤꯅꯦ ꯕ꯭ꯂꯣꯛꯇ ꯌꯥꯝ ꯍꯥꯎꯋꯦ ꯍꯥꯏꯕ
ꯈꯗ꯭ꯔꯦ ꯑꯗꯨꯗꯤ ꯑꯩ ꯚꯥꯞ ꯇꯥꯗ꯭ꯔꯦ ꯑꯗꯨꯗꯤ ꯌꯝ
ꯑꯁ ꯇꯜꯂꯤꯍꯦ ꯚꯥꯞ ꯇꯥꯗ꯭ꯔꯦꯒ ꯍꯥꯏ